ꯇꯥꯔꯤꯕꯣ ꯃꯣꯏ ꯃꯃꯥ
ꯇꯥꯔꯤꯌꯦ
ꯀꯩꯅꯣ ꯅꯣꯛꯐꯦꯠ ꯅꯣꯛꯐꯦꯠ ꯇꯧꯔꯒ ꯀꯩꯗꯧꯔꯤꯅꯣ
ꯑꯩꯁꯦ ꯍꯧꯖꯤꯛ ꯈꯛꯇꯀꯣ ꯑꯩ ꯇꯨꯝꯕꯅꯦꯕꯀꯣ ꯇꯨꯝꯃꯒ ꯂꯩꯕꯅꯦꯕ ꯑꯗꯣ ꯅꯨꯄꯤ ꯑꯃꯒꯣ
ꯎꯝ
ꯅꯨꯄꯤ ꯑꯃ ꯑꯩꯉꯣꯟꯗ ꯐꯣꯟ ꯇꯧꯔꯛꯄ ꯊꯣꯔꯛꯄ ꯋꯥꯔꯤ ꯁꯥꯟꯅꯁꯦ ꯍꯥꯏ ꯍꯥꯏꯔꯛꯄꯀꯣ
ꯎꯝ
ꯇꯨꯝꯃꯤꯀꯥꯟꯗ ꯑꯗꯨꯁꯨ ꯑꯗꯣ ꯑꯩꯁꯦ ꯍꯧꯒꯠꯈ꯭ꯔꯦ ꯑꯗꯨꯒ ꯌꯥꯗ꯭ꯔꯦ ꯋꯥꯔꯤ ꯁꯥꯕꯗꯣ ꯑꯗꯨ ꯀꯩꯅꯣ ꯇꯣꯔꯦ ꯆꯥꯛ ꯆꯥꯕ ꯂꯣꯏꯔꯒ ꯍꯧꯖꯤꯛ ꯁꯨꯝ ꯐꯝꯕꯅꯤꯗ
ꯆꯥꯛ ꯆꯥꯕ ꯂꯣꯏꯔꯒ ꯑꯃꯨꯛ ꯇꯨꯝꯒꯦ ꯇꯧꯔꯤꯔꯣ
ꯑꯁ ꯇꯨꯝꯃꯤꯔꯣꯏꯌꯦ ꯑꯩ ꯅꯣꯏꯕ ꯄꯥꯝꯗꯦ
ꯏꯁ ꯅꯣꯏꯕ ꯄꯥꯝꯗꯦ ꯀꯥꯏꯅ ꯉꯁꯥꯏ ꯇꯃꯤꯗꯨꯗꯤ
ꯉꯁꯥꯏꯕꯨꯗꯤ ꯆꯥꯛ ꯆꯥꯛ ꯆꯥꯛ ꯇꯣꯛꯄꯗꯣ ꯀꯨꯏꯔꯕ ꯃꯇꯨꯡꯗ ꯇꯨꯝꯕꯅꯦ
ꯏꯁ ꯀꯩꯅꯣ ꯑꯗꯨꯀꯥꯟꯗ ꯀꯩꯅꯣ ꯇꯧꯔꯣꯏ ꯍꯥꯏꯔꯦ ꯅꯣꯏꯔꯣꯏ ꯍꯥꯏꯔꯣ ꯑꯗꯨ ꯃꯇꯝꯗꯨꯗꯤ
ꯍꯣꯏ ꯆꯥꯛ ꯍꯦꯛ ꯇꯣꯛꯄꯒ ꯇꯨꯝꯕ ꯌꯥꯗꯦ
ꯌꯥꯝ ꯈꯡꯉꯤꯀꯣ ꯃꯤꯗꯤ
ꯅꯪꯗꯤ ꯀꯩꯗꯧꯔꯤꯅꯣ
ꯇꯨꯝꯃꯤꯅꯦ ꯍꯧꯒꯠꯇ꯭ꯔꯦ ꯑꯌꯨꯛꯇꯒꯤ ꯇꯨꯝꯃꯤꯅꯤ
ꯑꯁ ꯅꯪ ꯌꯥꯝ ꯇꯨꯝꯃꯦꯀꯣ ꯅꯪꯁꯨ
ꯇꯨꯝꯗꯦ ꯍꯥꯏꯁꯦ ꯁꯨꯝ ꯐꯃꯨꯡꯗ ꯐꯣꯟ ꯌꯦꯡꯕꯗꯣ ꯁꯨꯃꯥꯏꯅ ꯇꯧꯕ
ꯑꯁ ꯂꯣꯔꯦꯍꯦ ꯅꯪꯁꯨ ꯌꯥꯝ ꯇꯟꯕ ꯃꯤ ꯃꯥꯜꯂꯦꯗ
ꯑꯁ ꯌꯥꯝ ꯇꯟꯕꯅꯦ ꯃꯥꯟꯁꯨ ꯃꯥꯟꯕꯅꯦ ꯑꯁꯦꯡꯕꯗꯁꯨ ꯇꯟꯁꯨ ꯇꯟꯕ
ꯇꯟꯒꯅꯨ ꯑꯗꯨꯗꯤꯀꯣ
ꯑꯦ ꯅꯨꯄꯥꯅꯕꯨ ꯇꯟꯗ꯭ꯔꯗꯤ ꯀꯅꯥꯅ ꯇꯟꯒꯗꯨꯏꯅꯣ
ꯑꯣ ꯑꯁ ꯉꯔꯥꯡ ꯅꯍꯥꯟ ꯋꯥꯔꯤ ꯑꯩꯅ ꯋꯥꯔꯤ ꯁꯥꯅ ꯁꯥꯕ ꯅꯨ ꯄꯥꯥꯗꯣ ꯈꯪꯕ꯭ꯔꯥ
ꯎꯝ ꯎꯝ
ꯃꯥꯗꯣ ꯑꯌꯨꯛꯀ ꯅꯨꯡꯊꯤꯟꯒ ꯋꯥꯔꯤ ꯁꯥꯗꯕ꯭ꯔꯣ ꯃꯥꯗꯣ
ꯈꯪꯗꯦ ꯂꯥꯏꯔꯤꯛ ꯄꯥꯕꯔꯣ ꯄꯥꯕ ꯃꯥꯜꯂꯦ ꯅꯪ ꯃꯦꯁꯦꯁ ꯊꯥꯕ ꯌꯥꯗ꯭ꯔꯣ ꯑꯩꯗꯤ ꯀꯩꯅꯣ ꯇꯧꯗꯦ ꯃꯥꯗꯣ ꯈꯔꯥ ꯏꯀꯥꯏꯕ ꯃꯥꯜꯂꯦ ꯑꯩꯉꯣꯟꯗ ꯍꯥꯏꯗꯤ ꯑꯉꯥꯡ ꯑꯩꯉꯣꯟꯗ ꯈꯔꯥꯥ ꯀꯥꯏꯔꯝꯒꯅꯤ ꯃꯥꯗꯣ ꯅꯡꯗꯤ ꯄꯥꯎ ꯃꯦꯁꯦꯁ ꯑꯅ ꯂꯥꯏꯔꯤꯛ ꯄꯥꯕ ꯊꯕꯛ ꯍꯥꯟꯅꯁꯨ ꯀꯩꯅꯣ ꯇꯧꯋꯤ ꯍꯥꯏ ꯀꯣꯏꯕ ꯆꯠꯂꯦ ꯍꯥꯏ ꯑꯃꯨꯛ ꯀꯣꯏꯕ ꯆꯠꯂꯤ ꯖꯥꯠꯂ ꯃꯤꯁꯦꯁ ꯊꯥꯑꯣꯅ
ꯑꯁ ꯊꯥꯅꯤꯡꯗꯦ
ꯀꯩꯗꯧꯔꯒꯦ ꯃꯦꯁꯦꯖ ꯊꯥꯔꯒ ꯃꯦꯁꯦꯁ ꯊꯥꯔꯒ ꯌꯥꯔꯒꯗꯤ ꯂꯧꯅꯕ ꯇꯧꯔ ꯐꯕꯅꯦ
ꯑꯁ ꯑ ꯌꯥꯗꯧ ꯃꯥꯟꯗꯦꯅꯦ
ꯍꯣꯏ ꯌꯥꯔꯦꯅꯦꯀꯣ
ꯑꯥ
ꯌꯥꯔꯦ ꯌꯥꯔꯦ ꯑꯗꯩ ꯃꯥꯅ ꯀꯩꯅꯣ ꯑꯣꯏꯔꯝꯅꯦ ꯑꯉꯥꯡꯁꯨ ꯑꯣꯏꯔꯝꯒꯅꯤ ꯅꯪꯉꯣꯟꯗꯒꯤ
ꯑꯣ
ꯑꯉꯥꯡ ꯑꯣꯏꯕꯅꯦꯕ ꯍꯥꯏꯗꯤ ꯀꯩꯅꯣ ꯂꯦꯡꯒꯥꯗꯅꯦꯕ ꯏꯅꯥꯎ ꯅꯨꯄꯥ ꯑꯇꯣꯝꯕꯗꯣ
ꯑꯣ
ꯑꯗꯨꯗꯒꯤ ꯆꯍꯤ ꯀꯩꯅꯣꯗꯤ ꯆꯍꯤ ꯑꯃꯒꯨꯝꯕ ꯑꯅꯤꯒꯨꯝꯕꯗꯤ ꯍꯦꯟꯔꯝꯒꯅꯤ ꯃꯉꯣꯟꯗꯒꯤ ꯆꯍꯤ ꯀꯨꯟ ꯁꯨꯨꯔꯝꯈꯤꯔꯣꯏꯌꯦ ꯑꯗꯨ ꯅꯨꯄꯥꯥꯗꯣ
ꯑꯦ ꯁꯨꯔꯝꯃꯅꯤ
ꯁꯨꯔꯣꯏꯌꯦ ꯍꯥꯏꯗꯤ ꯑꯉꯥꯡ ꯌꯥꯝ ꯑꯣꯏꯕꯅꯦ ꯅꯪ ꯈꯪꯗꯕꯩꯅꯦ ꯌꯥꯝ ꯑꯉꯥꯡ ꯑꯣꯏꯕꯅꯦ ꯑꯗ ꯅꯪ ꯍꯥ ꯀꯩ ꯍꯥꯏꯅꯣ ꯍꯨꯝ ꯉꯥꯢꯌꯨꯀꯣ ꯉꯥꯢꯌꯨꯀꯣ